ꯀꯣꯏ ꯅꯅꯥ ꯑ ꯁꯤꯗꯥꯥꯏ ꯀ ꯎꯗꯣ ꯌꯥꯏꯈꯤꯗ ꯉꯥꯢꯔꯤ
ꯄꯥꯏꯔꯨꯔꯖꯤ ꯉꯍꯥꯛ
ꯑꯗꯨꯗꯤ ꯑꯣ ꯉꯁꯤꯒꯤꯅꯤ ꯁꯤꯡꯕ ꯁꯥꯗꯧꯅꯤ ꯌ ꯌꯨꯃꯨꯗꯥꯢ ꯌꯥꯅꯤꯅꯦ ꯑꯩ ꯒ꯭ꯌꯥꯥꯟ ꯇꯥꯗ꯭ꯔꯦꯑꯕ ꯂꯨꯍꯣꯡꯕꯕꯨꯗꯤ ꯒ꯭ꯌꯥꯟ ꯑꯗꯨꯝ ꯇꯥꯢꯕ ꯑꯈꯣꯏ ꯅ ꯀ꯭ꯌꯥ ꯅꯔꯗ꯭ꯔꯦ
ꯍꯧꯖꯤꯛ ꯌꯥꯠꯇ꯭ꯔꯣ
ꯐꯤꯐꯇꯤꯕꯨꯗꯤ ꯊꯥꯎꯕꯅꯤ ꯌꯥ ꯃꯥꯏꯅ ꯌꯥꯔꯦ ꯀꯩꯅꯣꯅꯦ ꯂꯣꯛꯒꯤ ꯑꯗꯨꯝ ꯂꯩꯔꯛ ꯀꯥꯏ ꯂꯝꯂꯤꯅ ꯒ꯭ꯌꯥꯟ ꯇꯗꯦ
ꯀꯩꯅꯣ ꯇꯦꯝꯄꯔꯦꯆꯔ ꯃꯊꯛ ꯈꯔ ꯍꯥꯏꯗꯕꯗꯨ ꯌꯥꯕ꯭ꯔꯣ
ꯔꯤꯃꯨꯠ ꯑꯃꯨꯛ ꯌꯥꯗ꯭ꯔꯦ ꯍꯥꯏꯒ ꯑꯣꯟ ꯑꯣꯐ ꯇꯧꯕ ꯌꯥꯥꯗ꯭ꯔꯦ ꯍꯥꯏꯕ ꯑꯦ ꯁꯤꯗ ꯍꯥꯢꯕꯨꯗꯤ ꯌꯥꯔꯦꯕ ꯍꯥꯏꯗꯤ ꯃꯁꯥꯗꯩ ꯅꯝꯃꯒ ꯊꯥꯕ
ꯑꯥ ꯔꯤꯝ ꯔꯤꯃꯣꯠꯇ ꯌꯥꯗ꯭ꯔꯦꯕ
ꯔꯤꯃꯨꯠꯁꯤ ꯍꯥꯟꯅ ꯔꯤꯃꯨꯠꯇꯩꯔꯨꯝ ꯅꯃ ꯃꯥꯜꯂꯦ ꯔꯤꯉꯨꯠ ꯍꯥꯏꯁꯂꯥꯎ ꯅꯪꯉꯦꯗꯧ ꯌꯥꯒꯦꯗ꯭ꯔꯦ
ꯔꯤꯃꯨꯠꯇꯨ ꯁꯦꯟ ꯂꯣꯏꯕꯩ ꯑꯣꯢꯔꯝꯅꯤ ꯑꯗꯨꯗꯤ
ꯑꯗꯤ ꯃꯥꯟꯗꯦꯅ ꯑ ꯈꯪꯗꯦꯅ
ꯑꯗ ꯅꯪꯥꯏ ꯀꯔꯤ ꯐꯥꯝꯖꯤꯜꯂꯨꯔꯕ
ꯍꯧꯖꯤꯗꯤ ꯑꯩ ꯉꯁꯥꯏ ꯆꯥꯛ ꯉꯁꯥꯏ ꯅꯨꯡꯊꯤꯜꯒ ꯊꯥꯔꯝꯕꯅꯦꯕ ꯍꯥꯏꯕ ꯑꯗꯩ ꯍꯧꯋꯦ ꯉꯁꯥꯢ ꯑꯌꯨꯛ ꯁꯥꯒꯠꯂꯦꯅ ꯀꯩꯅꯣ ꯇꯧꯕꯅꯦ ꯍꯥꯏꯕ ꯄꯨꯡ ꯊꯥꯒꯦ ꯇꯧꯅꯦ ꯑꯗ ꯑꯩꯅ ꯆꯠ ꯄꯥꯏꯔ ꯅꯝꯒꯦꯗꯧꯅ ꯀꯩꯅ ꯌꯥꯏꯔꯦ ꯂꯣꯛ ꯀꯩꯅꯣ ꯍꯥꯏ ꯂꯣꯛꯒꯤꯔꯝ ꯂꯩ ꯍꯥꯢꯕ ꯁꯤꯕꯅꯦꯅꯃꯨꯛ ꯅꯨꯡꯉꯥꯢꯔꯣꯢ ꯑꯗꯨꯗꯤ ꯁꯤꯗꯤ
ꯀꯩꯅꯣ ꯑꯩ ꯒ꯭ꯌꯥꯟ ꯇꯥꯗ꯭ꯔꯦ ꯅꯦꯠ ꯁꯦꯠ ꯌꯥꯗꯕꯩꯔꯥ ꯀꯩꯅꯣ ꯒ꯭ꯌꯥꯟ ꯇꯥꯗ꯭ꯔꯦ ꯗꯣ ꯁꯦꯠꯀ ꯂꯩ ꯌꯥꯕ꯭ꯔꯥ
ꯃꯣꯢ ꯔꯤꯃꯣꯠꯇꯣ ꯁꯦꯠ ꯌꯥꯎꯕ ꯑꯃ ꯂꯩꯇ꯭ꯔꯥꯔꯦ
ꯁꯦꯠꯄꯨꯗꯤ ꯌꯥꯎꯋꯦ
ꯑꯣ ꯁꯦꯠ ꯑꯗꯨꯗꯤ ꯁꯦꯠ ꯁꯨꯃꯥꯏꯅ ꯁꯤꯟꯗꯣꯛꯑꯒ ꯌꯦꯡ ꯁꯤꯟꯗꯣꯛꯅꯕ ꯁꯦꯠꯀ ꯂꯩꯇ꯭ꯔꯣ
ꯑꯗꯨꯅꯤ ꯌꯦꯡꯅꯤꯡꯗ꯭ꯔꯦ ꯑꯩꯗꯤ ꯋꯥꯈꯜꯁꯦ ꯅꯪꯕꯨ ꯎꯔꯨꯕꯥ ꯃꯤ ꯀꯨꯞꯇꯥ ꯂꯧ ꯈꯨꯠ
ꯀꯩꯅꯣ ꯁꯤꯒꯤꯅꯦꯕꯣ ꯑ ꯅꯣꯏꯒꯤ ꯅꯣꯏꯒꯤ ꯑꯦꯁ ꯑꯦꯁ ꯗꯤꯒꯤꯗꯣ ꯑꯗꯣ ꯀꯩꯅꯣ ꯅꯠꯇ꯭ꯔꯣ ꯑ ꯒ꯭ꯔꯦꯖꯨꯑꯦꯁꯟ ꯂꯣꯏꯕ ꯇꯧꯗꯣꯏꯅꯤꯅ ꯒ꯭ꯔꯦꯖꯨꯑꯦꯁꯟꯒꯤ ꯍꯌꯦꯡ ꯃꯥꯔꯛ ꯁꯤꯠ ꯀꯩꯀꯥ ꯆꯪꯗꯣꯏ ꯅꯠꯇ꯭ꯔꯣ
ꯑꯣꯁ ꯄꯨꯡꯀ ꯒ-꯭ꯔꯦꯖꯨꯑꯦꯁꯟ ꯃꯥꯛ ꯁꯤꯠ ꯆꯪ꯭ꯔ ꯍꯥꯏꯌꯦꯡ ꯍꯧ ꯐꯣꯝ ꯁꯥꯏꯅ ꯂꯩꯗ꯭ꯔꯕꯨꯗꯤ ꯀꯩꯅꯣ ꯇꯧꯗꯦꯕ ꯀꯦꯒ ꯈꯤꯇꯪ ꯈꯛꯇꯪ ꯆꯪꯉꯦꯕ ꯑꯦ ꯍꯥꯏꯗꯤ ꯁꯤꯗ ꯁꯤꯕꯤꯁꯇꯔ ꯑꯃꯒꯤ ꯑꯅꯥ ꯍꯥꯞꯀꯤ ꯌꯥꯕꯅꯦꯕ
ꯎꯝ
ꯑꯩꯌꯦ ꯇꯦꯃꯨꯠ ꯈꯟꯇꯥꯒꯗꯤ ꯑꯃꯨꯛ ꯑꯗꯨ ꯇꯥꯒꯗꯤ
ꯁꯦꯃꯤꯁꯔ ꯑꯃ ꯑꯃꯒꯤ ꯍꯥꯏꯗꯤ ꯀꯃꯥꯏꯅ
ꯂꯥꯁ ꯁꯦꯃꯤꯁꯇꯔꯒꯦꯗ
ꯀꯩꯅꯣ ꯂꯥꯁ ꯁꯤꯃꯤꯁꯇ꯭ꯔꯒꯤꯁꯨ
ꯑꯩꯒꯤ ꯍꯟꯗꯛ ꯍꯥꯏꯗꯣꯛꯇ꯭ꯔꯤ ꯑꯗꯣ ꯑꯩ ꯐꯤꯞ ꯁꯦꯃꯤꯁꯇꯔꯒꯤ ꯍꯥꯞꯀꯦ ꯈꯪꯗꯦ
ꯑꯣ ꯗꯨꯃꯥꯏ ꯍꯥꯞ ꯌꯥꯕ꯭ꯔꯣ
ꯑꯩꯖꯨ ꯈꯪꯅ ꯊꯥꯏ ꯀꯣꯛ ꯍꯥꯝꯃꯤꯉꯦꯂ ꯃꯥꯏ ꯁꯤꯛꯁ ꯁꯦꯃꯤꯁꯇꯔꯒꯤ ꯍꯥꯞꯄꯦꯑꯦ ꯑꯩ ꯐꯤꯞ ꯁꯦꯃꯤꯁꯇꯔꯒꯤ ꯁꯤꯛꯁꯀꯤꯗꯤ ꯂꯩꯇ꯭ꯔꯝꯅꯤꯅ
ꯎꯝ ꯗꯨꯒꯨꯝꯕ ꯇꯧꯕ ꯅꯣꯏ ꯂꯣꯏꯅ
ꯀꯔꯤ
ꯅꯪ ꯁꯤꯛꯁ ꯐꯥꯏꯚ ꯐꯤꯚꯇꯤ ꯄꯥꯁ ꯇꯧꯒꯗ꯭ꯔꯣꯕ꯭ꯂꯥ
ꯐꯤꯞ ꯀ ꯁꯤꯀꯁ ꯀꯗꯤ ꯇꯧꯔꯦ ꯑꯩ ꯀꯅꯣ ꯈꯛꯇꯅꯦ ꯀꯌꯥ ꯑꯍꯥꯟꯕꯩ ꯀꯩꯅꯣ ꯀꯩꯅꯣ ꯑ ꯀꯩꯍꯥꯏꯕ ꯅ ꯐꯥꯁ ꯌꯔꯒꯤꯔꯣ ꯅꯤꯔꯨ ꯈꯛꯇꯅꯦ
ꯑꯣꯀꯦ ꯑꯣꯀꯦ
ꯑꯁ ꯀꯣꯆꯤꯅꯦ ꯑꯃꯨꯛ ꯉꯥꯎꯔꯦ ꯍꯥꯏꯕ ꯔꯨꯝ ꯀꯅꯣ ꯇꯧ ꯇꯧ
ꯅꯠꯇꯦ ꯑꯣ ꯑꯇꯩꯗ ꯑꯃꯨꯛ ꯍꯥꯆꯤꯜꯂꯦ ꯄꯨꯜꯂꯞ ꯀꯅꯣ ꯇꯧ ꯍꯟꯗꯛ ꯅꯨꯉꯥꯎꯋꯣ ꯋꯦꯗꯔꯁꯦ ꯄꯣꯠ ꯆꯩꯩ ꯀꯩꯀꯥ ꯊꯛꯆꯤꯜꯂ ꯃꯀꯣꯛ ꯎꯝꯁꯜꯂꯨꯒꯨꯝ ꯇꯧ ꯇꯧꯔ ꯀꯥꯎ
ꯏꯅꯥꯎꯆꯥ ꯍꯣꯢꯗꯤ
ꯈꯪ ꯏꯦꯅꯦ ꯅꯥꯎꯖ ꯀ꯭ꯌꯥ ꯁꯥꯊꯤ ꯇꯥ ꯖꯨꯔꯤꯗ ꯉꯥꯎꯔꯝꯅꯦ ꯑꯗꯨꯢ ꯃꯤꯗꯣ ꯑꯩ ꯒ꯭ꯌꯥꯟꯒ ꯇꯥꯕꯖꯥꯠ ꯅꯠꯇꯦ
ꯅꯨꯉꯥꯢ ꯅꯩꯅ ꯇꯧꯅꯤꯇ ꯅꯨꯄꯤꯅ ꯇꯧꯔ
ꯅꯪ ꯅꯪꯒꯤ ꯀꯅ ꯉꯥꯎꯋꯦ
ꯑꯈꯣꯏꯗꯤ ꯀꯦꯝ ꯉꯥꯎꯗ ꯁꯦꯠ ꯑꯗꯥꯏꯗꯩꯩ
ꯑꯗ ꯅꯪ ꯌꯥꯎꯁꯤꯅ ꯂꯐꯣꯏꯗꯔꯥ
ꯑꯣꯏꯅꯁꯤꯅ ꯑꯈꯣꯏꯃꯥ ꯍꯣꯏꯁꯤꯅ ꯇꯥꯕ ꯊꯛꯄꯁ ꯈ꯭ꯔ ꯈ꯭ꯔ ꯉꯥꯎꯁꯟꯅ ꯇꯥꯁꯤ
ꯒꯤ ꯁꯥꯇ꯭ꯔꯅꯤ ꯅꯦ
ꯅꯨꯄꯤꯅ ꯉꯥꯎꯁꯤꯜꯂꯛꯄꯅꯦ ꯑꯩꯈꯣꯏꯅ ꯑꯃꯨꯛ
ꯀꯔꯤ ꯁꯦꯠ ꯌꯧꯃ ꯂꯩꯈꯠꯂꯤ ꯄꯦ ꯀꯩꯅꯣ ꯎꯗꯦ
ꯇꯪꯍꯥꯏ ꯄꯣꯠꯁꯤꯒꯤ ꯇꯧꯔꯔꯣꯏ ꯁꯤꯔ
ꯃꯅꯤꯡ ꯇꯣꯡꯂꯁꯤꯔꯥꯅ ꯈꯜꯂꯦ
ꯑꯁ ꯑꯣꯟꯊꯣꯡ ꯕꯤꯠ ꯂꯩꯈꯤꯗ꯭ꯔꯦꯗ ꯍꯣꯏꯔꯣꯡꯒꯤ ꯀꯅꯣꯖꯦ ꯁꯦ ꯆꯧꯕ ꯂꯩꯇꯦ ꯁꯤꯍꯣꯔꯦꯟ ꯅꯠꯇ꯭ꯔꯦ ꯇꯨꯝꯒ꯭ꯔꯗꯤ ꯅꯨꯡꯉꯥꯏꯔꯣꯏꯗꯨꯢꯕ ꯌꯥꯠꯂ ꯇꯥꯔꯦ ꯏꯕꯨꯉꯣ ꯈ꯭ꯋꯥꯏ ꯃꯊꯛ ꯀꯥꯈꯠ ꯀꯥꯈꯥꯠ ꯑꯍꯨꯝ ꯅꯝꯅꯔꯁꯤꯗ ꯑꯣꯏꯔꯦ
ꯀꯩꯅꯣ ꯍꯥꯏꯗꯤ ꯉꯥꯃꯈꯩ ꯌꯥꯎꯔꯣꯏꯗ꯭ꯔꯣ
ꯑꯦ ꯉꯁꯥꯏ ꯍꯧꯖꯤꯛ ꯅꯨꯡꯗꯥꯡ ꯋꯥꯏꯔꯝ ꯊꯥꯔꯝꯃꯤꯕꯅꯦ
ꯑꯣ ꯅꯪꯁꯨ ꯊꯥꯖꯟꯂꯛꯑꯦ ꯑꯗꯨꯗꯤ
ꯑꯣ ꯅꯣꯏꯆꯦ ꯂꯥꯛꯀꯗꯅ ꯂꯣꯏꯔꯦꯅꯤ ꯂꯣꯏꯔꯅꯤꯗꯣ
ꯑꯁ ꯂꯣꯏ ꯂꯣꯏꯖꯅꯤꯡꯅꯦ ꯍꯣꯔꯦꯟ ꯅꯨꯡꯗꯥꯥꯡ ꯇꯨꯝ ꯉ ꯅꯨꯡꯉꯥꯏꯔꯣꯏ ꯇꯧꯔꯅꯦ ꯒ꯭ꯌꯥꯟ ꯒ ꯇꯥꯗ꯭ꯔꯦ ꯇꯨꯝ ꯍꯧꯒꯠꯂꯥꯢ ꯃꯊꯛꯔꯥꯢ ꯑꯃꯨꯛ ꯀꯥꯔꯥ ꯑꯃꯨꯛ ꯃꯊꯛꯇ ꯑꯃꯨꯛ ꯃꯨꯊꯛꯅꯔ ꯑꯗꯨ ꯅꯨꯡꯉꯥꯏꯔꯣꯏ ꯇꯧꯕꯅꯤ ꯑꯗꯨꯒꯤ ꯇꯨꯝꯕ ꯗ ꯉꯥꯢꯔꯤ ꯅꯠꯇꯦ ꯏꯪꯁꯤꯜꯂꯛꯑꯦꯕ ꯑꯃꯨꯛ ꯑꯗꯣ ꯍꯥꯏꯗꯤ ꯇꯨꯝꯕꯗꯣ ꯑꯩ ꯃꯄꯥꯟ ꯇꯨꯝꯕꯅꯤꯅ ꯑꯩ ꯁꯨꯃꯥꯏ ꯀꯥ ꯃꯣꯏ ꯀꯥꯗꯅꯦꯕ ꯊꯝꯃꯤꯕ ꯍꯥꯏꯅꯦ ꯍꯥꯏ ꯑꯩꯅ ꯑꯃꯨꯛ ꯃꯄꯥꯟ ꯇꯨꯝꯕꯅꯦꯕ ꯑꯗꯣ ꯍꯥꯏꯗꯤ ꯍꯣꯔꯦꯟ ꯑꯃꯨꯛ ꯍꯧꯒꯠ ꯍꯧꯗ ꯑꯗꯨꯝ ꯇꯧꯅꯩꯗꯅ
ꯎꯝ
ꯑꯗꯨ ꯌꯨꯝ ꯅꯨꯡꯉꯥꯏꯗꯕꯂ ꯑꯗ ꯑꯩꯁꯨ ꯃꯊꯛꯇ ꯑꯃꯨꯛ ꯀꯥꯔ ꯑꯃꯨꯛ ꯃꯊꯛꯇ ꯂꯣꯏ ꯇꯜꯕ ꯑꯗ
ꯁꯦꯔꯥꯎꯅꯁꯤ ꯀꯗꯥꯢ ꯀꯔꯣꯔ ꯌꯦꯡꯅꯤꯡꯉꯥꯢ ꯑꯝꯕꯥꯎ ꯂꯩꯇ꯭꯭ꯔꯦꯅꯦ
ꯂꯣꯋꯥꯗꯤ ꯀꯅꯥ ꯀꯅꯥ ꯆꯠꯇꯣꯏꯅꯣ ꯅꯣꯏꯆꯦꯒ ꯀꯅꯥ ꯆꯠ
ꯑꯩꯈꯣꯏꯁꯦꯅꯦ ꯑꯗꯩ ꯑꯩꯈꯣꯏ ꯏꯌꯥꯝꯕꯗꯨꯅꯦ ꯑꯗꯒꯤ ꯃꯣꯏ ꯃꯃꯥꯅ ꯋꯥ ꯍꯣꯏ ꯑꯃꯥꯢ ꯃꯃꯥꯟꯅ ꯃꯃꯥꯟꯅꯕꯤ ꯃꯣꯏ ꯃꯔꯤꯔ ꯃꯉꯥꯔ ꯁꯨꯕꯅꯤ
ꯅꯣꯏ ꯏꯕꯥꯏꯗꯤ ꯌꯥꯎꯗ꯭ꯔꯣ
ꯍꯣꯏ ꯑꯗꯨꯅꯦ ꯍꯥꯏꯁꯦ ꯑꯩ ꯁꯨꯝ ꯀꯥꯎꯕꯨ ꯀꯥꯎꯕꯨ ꯑꯣꯛ ꯌꯦꯟꯒꯤ ꯍꯣꯏꯅꯤꯡ ꯍꯣꯏꯖꯔꯁꯅꯨ
ꯑꯗꯨ ꯑꯩꯅ ꯌꯥꯔꯨꯔꯕ ꯍꯦꯛꯇ
ꯁꯦꯛ ꯑꯃꯨꯛ ꯂꯩꯇꯦ ꯅꯕ ꯏꯟꯖꯥꯡꯗꯤ ꯃꯟ ꯄꯨꯢꯒꯤꯁꯦ ꯐꯖꯔꯦꯍꯦ
ꯑꯗꯨꯝ ꯀꯩꯅꯣꯁꯤꯀꯣ ꯍꯥꯏꯗꯤ ꯁꯨꯝ ꯃꯊꯛ ꯈꯤꯇꯪ ꯀꯥꯈꯠꯁꯦꯕꯀꯣ ꯍꯥꯏꯗꯤ ꯃꯈꯥꯗ ꯑꯗꯨꯗ ꯃꯗꯨ ꯈꯤꯇꯪ ꯀꯥꯈꯜꯂꯒ ꯁꯨꯝ ꯌꯦꯡ ꯁꯦꯕꯀꯣ ꯑꯩꯈꯣꯏꯅ ꯆꯠꯈ꯭ꯔꯤꯕ ꯂꯝꯕꯤ ꯃꯌꯥꯝꯁꯦ
ꯎꯝ
ꯁꯤ ꯀꯗꯥꯏ ꯀꯗꯥꯏꯗ ꯆꯠꯁꯤꯒꯦ ꯑꯈꯣꯏꯆꯦ ꯑꯗꯨꯝ ꯑꯉꯥꯡ ꯑꯣꯏꯔꯤꯉꯩꯗꯒꯤ ꯂꯩꯔꯦꯁꯨꯝ ꯄꯪꯂꯩ ꯂꯩꯔꯦ ꯑꯦ ꯄꯪꯆꯥ ꯆꯥꯢ ꯑꯗꯩ ꯑꯗꯨꯃꯥꯏꯅ ꯁꯨꯝ ꯇꯧꯔꯔꯕꯅꯤꯅ ꯑꯩꯈꯣꯏ ꯁꯤ ꯗꯛꯁꯤꯅꯥ ꯑꯦ ꯅꯕꯣꯗꯤꯌꯥꯗ ꯄꯨꯜꯂꯦꯕ
ꯎꯝ
ꯅꯕꯣꯗꯤꯌꯥꯁꯤꯗ ꯑꯃꯨꯛ ꯅꯪꯅ ꯇꯧꯕꯒꯤ ꯃꯌꯥꯝꯁꯤ ꯌꯦꯡꯉꯣ ꯅꯕꯣꯗꯤꯌꯥꯥꯗ ꯅꯠꯇꯦ ꯀꯔꯤ ꯑꯃꯨꯛ ꯈꯪꯕ ꯅꯠꯇꯦꯕ ꯑꯍꯥꯟꯕ ꯂꯥꯛꯑꯀꯥꯟꯗ
ꯍꯣꯏꯅ
ꯑꯗꯨ ꯅꯪ ꯀ꯭ꯂꯥꯁ ꯀꯦꯞꯇꯦꯟꯒ ꯑꯣꯏꯗꯥꯏ
ꯎꯝ
ꯅꯠꯇꯦ ꯑꯗꯨ ꯀ꯭ꯂꯥꯁ ꯀꯦꯞꯇꯦꯟꯒ ꯑꯣꯏꯗꯨꯣ ꯅꯪ ꯀꯩꯅꯣ ꯃꯤꯡ ꯏ ꯍꯩꯕꯕ꯭ꯔꯥꯕ ꯅꯪ
ꯑꯦ ꯃꯤ ꯐꯨꯍꯜꯂꯤꯅꯤꯅꯦ ꯆꯔ ꯆꯥꯎꯕꯗ
ꯁꯔ ꯆꯥꯎꯕꯅ ꯑꯣꯏꯕ꯭ꯔꯥ ꯍꯥꯏꯁꯦ ꯅꯣꯏ
ꯁꯥꯔ ꯔꯇꯦꯁ ꯁꯔ ꯅꯨꯡꯗꯥꯡꯗ ꯀꯩꯅꯣ ꯇꯥꯏ ꯀꯩ ꯀꯌꯥ ꯑꯃ ꯑꯣꯖꯥꯒꯤ ꯀꯩꯅꯣ ꯇꯥꯕꯗꯣ ꯑꯗꯨꯅ ꯃꯪ ꯑꯔꯥꯡꯕꯤꯗꯤ ꯂꯣꯢꯕ ꯑꯗꯩ ꯀ꯭ꯂꯥꯁꯇ ꯁꯨꯝ ꯂꯥꯡ ꯁꯨꯡꯒ ꯀꯩꯅꯣ ꯇꯧ ꯁꯨꯡ ꯍꯥꯏꯗꯤ ꯀꯅꯥ ꯀꯅꯥꯅ ꯇꯥꯎ ꯀꯥꯎꯔꯦ ꯑꯗꯨꯗꯏꯅꯦ
ꯑꯩꯅ ꯃꯤꯅ ꯑꯍꯟ ꯏꯁꯤꯟꯗꯤ ꯏꯖꯤꯟ ꯏꯖꯤꯜꯂꯦꯕꯀꯣ ꯁꯔ ꯆꯂꯥꯛ ꯁꯛ ꯀꯥꯕꯤꯔꯦ ꯑꯣ ꯁꯥꯔ ꯑꯁꯤ ꯔꯦꯇꯤꯀꯥ ꯑꯉꯥꯡꯗꯀꯣ ꯅꯥ ꯑꯩꯅ ꯀꯩꯅꯣ ꯇꯧ ꯏꯆꯤꯟ ꯃꯥ ꯃꯃꯤꯡ ꯌꯥꯎꯖꯕꯤꯌꯨ ꯀꯩꯩꯅꯣ ꯂ ꯈꯨꯠꯇꯒ ꯊꯜꯂ ꯊꯨꯜꯂ ꯁꯔ ꯑꯁꯤ ꯅꯨꯡꯄꯤꯁꯨ ꯂꯥꯡ ꯑꯁꯤ ꯑꯁꯤꯁꯨ ꯂꯥꯡꯕꯅꯤꯒ
ꯑꯔꯣꯏ ꯑꯁ ꯁꯥꯔ ꯀꯦꯞꯇꯦꯟꯖꯨ ꯂꯥꯡꯕꯅꯤꯒꯦ ꯍꯥꯏ
ꯎꯁ
ꯑꯗꯨ ꯑꯩꯗꯤ ꯀꯦꯞꯇꯦꯟꯅꯤ ꯍꯥꯏ ꯑꯗꯨꯝ ꯆꯍꯧꯗ꯭ꯔꯦ
ꯁꯔ ꯆꯥꯎꯅ ꯐꯗꯒꯔꯦ ꯃꯣꯏ
ꯐꯨꯙꯒ꯭ꯔꯦ ꯀꯥꯏ ꯀꯩ ꯅꯈꯨꯠ ꯇꯤꯡꯊꯣꯛꯎ ꯍꯥꯏꯒ ꯌꯦꯡꯒꯦ ꯌꯦꯡꯒꯦ ꯑꯦꯁꯦꯗ
ꯃꯤꯊꯥꯏ ꯌꯦꯟꯒꯦ ꯈꯨꯠ ꯇꯤꯡꯊꯣꯛꯑꯣ ꯍꯥꯢꯔ ꯐꯨꯕ
ꯃꯥꯂꯦꯝꯗ ꯀꯣꯛꯇ ꯃꯥꯂꯤꯁ ꯇꯧ ꯅꯨꯡꯉꯥꯏꯒꯗ꯭ꯔ ꯌꯦꯡꯒꯦ ꯍꯥꯟꯅ ꯃꯥꯅ ꯁꯔ ꯆꯥꯎꯕꯅ ꯃꯁꯝꯖꯨ ꯍꯧ ꯑꯗꯨꯅ ꯃꯀꯣꯛ ꯑꯆꯧꯕꯗꯨꯗ
ꯗꯥꯢꯔꯦꯛ ꯆꯥꯎꯗꯤ ꯆꯥꯎꯕꯅꯦ ꯃꯀꯣꯛꯇꯣ
ꯀꯩꯅ ꯑꯩ ꯍꯧꯖꯤꯛꯅ ꯑꯩ ꯏꯁꯥꯒꯤ ꯐꯖꯕ ꯄꯤꯛꯇ ꯂꯩꯕ ꯈꯥꯟꯗꯦ
ꯑꯩꯩꯅ ꯐꯖꯕꯩ ꯇꯤꯛ ꯑꯩ ꯑꯃ ꯁꯝꯗꯨ ꯁꯠꯂꯥꯎ ꯀꯛꯊꯠꯂꯨꯔꯒꯣ ꯈꯤꯇꯪ ꯑꯃ ꯍꯧ ꯍꯧꯔꯛꯄꯒꯤ ꯃꯇꯥꯡ ꯑꯃ ꯂꯩꯗꯥꯏ ꯂꯩ ꯃꯤꯒꯤ ꯐꯖꯕ ꯃꯇꯥꯡ ꯑꯃ ꯑꯩ ꯅꯍꯥꯟ ꯁꯝ ꯀꯛꯄꯨ ꯂꯣꯏꯔꯅ ꯁꯝꯖꯝ ꯁꯥꯔꯝꯗꯅ ꯀꯛꯊꯠꯂꯦꯅ ꯀꯛꯊꯠꯂ ꯀꯥꯟꯗ ꯃꯅꯤꯡꯅ ꯌꯨꯝ ꯇꯨꯡꯉꯅꯦ ꯍꯥꯏꯕ ꯑꯩꯈꯣꯏꯕꯨ ꯄꯩꯁꯥꯝ
ꯍꯥꯏꯔꯤ ꯄꯥꯟ ꯃꯥꯜꯂꯤꯁꯤꯅꯦ ꯅꯍꯥꯟꯅ ꯀꯛꯄ
ꯑ ꯍꯥꯟꯅꯩꯗꯣ ꯄꯥꯔꯠ ꯃꯥꯟꯅꯕ ꯍꯥꯟꯅꯩꯗꯕ ꯒꯥꯔꯤ ꯀꯦꯗꯤ ꯕꯥꯏꯛ ꯃꯅꯤꯡ ꯇꯨꯝꯃꯤꯗ ꯑꯗꯨꯅꯤ ꯗꯥꯢꯛ ꯃꯥꯜꯂꯤ ꯍꯣꯢ ꯍꯣꯏ ꯍꯣꯢ